ꯍꯂꯣ ꯎꯝ ꯈꯦꯗꯧꯔꯤꯅꯣ ꯅꯪꯗꯤ
ꯎꯝ ꯎꯝ ꯃꯐꯝ ꯆꯥꯛ ꯂꯣꯏꯔꯕꯣ ꯄꯣꯊꯥꯂꯦ
ꯑ ꯍ ꯍ ꯑ ꯌꯨꯝꯗ ꯑꯥ
ꯆꯥ ꯆꯥꯔꯨꯝꯕ ꯑꯗꯨꯒꯤ
ꯑꯥ
ꯇꯨꯡꯔꯒ ꯍꯧꯒꯂꯦꯕ
ꯍꯣꯏ ꯍꯤꯍꯤ ꯊꯨꯡꯒꯣꯏ ꯑꯗꯨꯝ ꯍꯧꯒꯂꯦ
ꯎꯝ ꯃꯔꯥꯡ ꯉꯔꯥꯡ ꯅꯨꯡꯗꯥꯡ ꯄꯨꯡꯒꯌꯥ ꯇꯨꯝꯕ꯭ꯔꯣ
ꯉꯔꯥꯡ ꯈꯪꯗꯦ ꯑꯩ ꯉꯟꯅ ꯇꯨꯝꯕ ꯃꯥꯜꯂꯦ
ꯄꯨꯡ ꯇꯥꯎꯃ
ꯑꯩꯁꯨ ꯀꯥꯎꯈꯔꯦ ꯑꯗꯨꯗꯤ ꯇꯨꯝꯕꯗꯣ ꯈꯪꯍꯧꯗ꯭ꯔꯦꯕ ꯑꯦ ꯑ
ꯑꯦꯂꯕꯤꯟꯗ꯭ꯔ ꯇꯦꯟ ꯀꯥꯎꯒ꯭ꯔꯦ ꯑꯩꯁꯨ
ꯎꯗꯦ ꯑꯩ ꯌꯨꯝꯗ ꯑꯗꯨꯝ ꯂꯩꯕꯔꯥ ꯅꯪ
ꯍꯣꯏ ꯌꯨꯝꯗ ꯂꯩꯌꯦ ꯑꯩ ꯂꯥꯛꯈ꯭ꯔꯒꯦ ꯂꯩꯔꯝꯃꯣ
ꯆꯔꯁꯗꯦ ꯆꯠꯀ꯭ꯔꯣ ꯉꯁꯤ ꯁꯟꯗꯦꯅꯤꯅ
ꯍꯣꯏ
ꯎꯝ ꯑꯌꯨꯛꯇ ꯎꯝ ꯑꯌꯨꯛꯗ ꯕꯣꯜ ꯌꯦꯡꯗꯔꯣ ꯍ ꯁꯤꯉ ꯍ
ꯑꯩ ꯌꯦꯡꯗ꯭ꯔꯦ ꯑꯩꯗꯣ ꯑꯩ ꯌꯦꯡꯗ꯭ꯔꯦ ꯅꯨꯡꯗꯥꯡꯗ ꯑꯣꯏꯗꯤ ꯐꯕ ꯉꯁꯤꯗꯣ ꯈꯔ ꯐꯔꯛ ꯇꯥꯏꯅ ꯅꯨꯃꯤꯠꯁꯨ ꯑꯗꯨꯏ
ꯅꯨꯡ ꯅꯍꯗ ꯑꯣꯏꯔꯗꯤ ꯐꯒꯗꯕ ꯀꯣ ꯏ
ꯃꯤꯁꯤ ꯑꯩꯈꯣꯏꯅ ꯉꯝꯃꯦ ꯍꯥꯏꯕꯒꯤ ꯅꯨꯡꯉꯥꯏꯔꯤꯗ ꯑꯩꯗꯤ
ꯍꯣꯏ
ꯒꯣꯜ ꯑꯍꯨꯝꯔꯅꯤꯔꯥ ꯀꯥꯎꯈ꯭ꯔꯦ
ꯑꯍꯨꯝ ꯑꯍꯨꯝ ꯑꯍꯨꯝꯅꯦ
ꯍꯡ ꯃꯤꯁꯤ ꯆꯥꯎ ꯈꯟꯕ꯭ꯔꯥ
ꯍꯣꯏ ꯃꯤꯁꯤ ꯂꯣꯏꯒꯗꯧꯔꯦ ꯃꯥ ꯆꯪꯕꯗꯣ ꯁꯚꯦꯟꯇꯤ ꯃꯤꯅꯤꯠꯁꯇꯒꯤ ꯆꯪꯉꯦꯕ ꯃꯥꯁꯨ ꯀ ꯣꯋꯥ ꯃ ꯆꯂ
ꯑꯣ
ꯎ
ꯇ꯭ꯋꯦꯟꯇꯤ ꯐꯣꯔ ꯍꯥꯞꯄ ꯅꯨꯄꯥꯁꯨ ꯍꯩꯕꯅꯤꯅꯦ ꯁꯥꯟꯅꯕ ꯌꯥꯎꯕ꯭ꯔꯥ ꯉꯁꯦ
ꯑꯥꯔꯖꯦꯟꯇꯤꯅꯥꯒꯤꯔꯣ ꯑꯦꯟꯖꯤꯣ ꯐꯔꯅꯦꯟꯗꯦꯁꯀ ꯁꯥꯟꯅꯗꯩꯗ ꯍꯣꯏ
ꯁꯞꯇꯤꯇ꯭ꯌꯨꯠ ꯂꯩꯈ꯭ꯔꯦ
ꯍꯣꯏ ꯉꯁꯤꯗꯤ ꯏꯁꯇꯥꯔ ꯄ꯭ꯂꯦꯌꯥꯔ ꯌꯥꯝ ꯍꯥꯏꯗꯤ ꯐꯥꯔꯁ ꯂꯦꯚꯦꯟꯗꯣ
ꯎꯝ
ꯆꯪꯗꯦꯗ ꯃꯤꯁꯤꯁꯨ ꯂꯣꯏꯒ ꯂꯧꯔꯔꯕ ꯃꯇꯝꯗꯗꯒꯤ ꯆꯪꯕꯅꯦꯕ
ꯑꯣ
ꯎꯝ ꯑꯇꯣꯞꯄ ꯑꯇꯣꯞꯄꯁꯤꯡꯁꯨ ꯑꯅꯕ ꯌꯥꯝ ꯆꯥꯡꯉꯦꯗ ꯁꯞꯁꯇꯤꯇ꯭ꯌꯨꯠꯁꯤꯡ ꯀꯣ ꯊꯦ
ꯅꯪꯗꯤ ꯀꯔꯤ ꯀꯔꯤ ꯁꯪꯖꯥꯔ ꯂꯩꯒꯦ ꯍꯧꯖꯤꯛꯀꯥꯟ
ꯑꯁ ꯈꯥꯏ ꯔꯦꯗ
ꯑ
ꯍꯥ ꯗꯥꯥꯎ ꯝꯁꯤ ꯆꯥꯏ ꯁꯥꯡ ꯆꯥꯅꯤꯡꯉ ꯃꯥ ꯁ ꯂꯩꯇ ꯅꯣꯏ ꯌꯨꯝꯗꯒꯤ ꯊꯥꯔꯛꯑꯣꯅ
ꯊꯥꯔꯛꯄꯒꯦ
ꯆꯥꯡ ꯆꯥꯡꯅꯤꯡꯉꯥꯏ ꯂꯩꯇꯦ ꯁꯥ
ꯍꯣꯏ ꯁꯀꯪꯕ ꯅꯗ ꯏꯔꯣꯃꯅꯤꯒ
ꯅꯣꯡ ꯆꯨꯕ꯭ꯔꯣ ꯅꯣꯏ ꯅꯣꯏꯔꯣꯝꯗꯗꯤ
ꯍꯣꯏ ꯅꯣꯡ ꯆꯨꯑꯦ ꯏꯁꯤꯡꯁꯨ ꯌꯥꯝ ꯃꯣꯜꯂꯦ ꯑꯩꯈꯣꯏ ꯇꯨꯔꯦꯟ ꯏꯁꯤꯡ ꯆꯤꯡꯉꯦꯕꯀꯣ ꯑꯗꯨꯣꯏꯩꯅꯣꯗ ꯏꯁꯤꯡ ꯃꯣꯠꯂꯦ ꯍꯧꯒꯠꯆꯔꯦ ꯌꯦꯁ ꯑꯩ ꯏꯁꯀꯤꯟꯒꯣꯅ ꯌꯥꯗ꯭ꯔꯦ
ꯎꯝ ꯁꯤꯗꯗꯤ ꯅꯣꯡ ꯐꯖꯅ ꯍ ꯆꯨꯗ ꯕꯣꯁ ꯍꯗꯦꯛ ꯈꯩꯗꯕꯨꯄꯥ
ꯂꯧ ꯂꯥꯛꯈ꯭ꯦꯅ ꯍꯧꯖꯤꯛꯀꯤꯤꯀꯣ
ꯍꯥ
ꯍꯥꯔꯚꯦꯁꯇꯤꯡ ꯇꯥꯏꯝ ꯂꯥꯛꯈ꯭ꯔꯦ ꯂꯧ ꯑꯣꯛꯄ ꯃꯇꯝ
ꯆꯤꯡꯒꯤꯔꯣ
ꯆꯤꯡꯒꯤꯁꯨ ꯇꯝꯒꯤꯁꯨ ꯍꯧꯖꯤꯛ ꯑꯩꯈꯣꯏꯁꯦ ꯏꯃꯥꯈꯣꯏ ꯑꯩ ꯂꯧꯗꯨꯗꯣ ꯈꯣꯏꯔꯒ ꯈꯣꯏꯔꯒ ꯍꯥꯏꯕꯗꯤ ꯇꯦꯛꯇꯔꯅ ꯇꯛꯍꯟꯕꯗꯣ
ꯑ‌ꯣ
ꯑꯔꯥꯡꯅ ꯇꯧꯋꯤꯅꯣ
ꯂꯧ ꯀꯣꯏꯕ ꯍꯥꯔꯚꯦꯁꯇꯤꯡ ꯃꯇꯝꯗꯗꯤꯅꯦ ꯑꯗꯨ
ꯑꯗꯨ ꯂꯧ ꯈꯣꯏꯕ ꯃꯇꯝꯗ ꯍꯥꯔꯚꯦꯁꯇꯤꯡ ꯇꯥꯏꯝ ꯍꯥꯏꯔꯣꯏꯗ꯭ꯔꯣ
ꯂꯎ ꯈꯨꯕ ꯍꯥꯏꯕ ꯍꯥꯔꯚꯤꯁꯁ ꯇꯧꯕꯗꯤ ꯍ ꯇ ꯇ ꯈꯔ ꯉꯜꯂꯤꯑꯦꯕ ꯎꯝ
ꯑꯗꯨ ꯅꯣꯏꯔꯣꯀ‌ꯣ ꯅꯣꯏꯔꯣꯝꯗꯗꯤ ꯀꯃꯥꯏꯅ ꯇꯧꯕ꯭ꯔꯣ ꯁꯤꯇ ꯀꯜꯇꯤꯚꯁꯟ ꯇꯧꯕ꯭ꯔꯣ
ꯑ ꯑꯩꯈꯣꯏ ꯖꯨꯨꯝ ꯀꯧꯗꯤꯕꯤꯁꯥꯟꯗ ꯇꯎꯔ ꯍꯥꯏꯗꯤ ꯑꯩꯈꯣꯏꯗꯤ ꯆꯤꯡꯅꯤꯅꯀꯣ
ꯑꯥ
ꯁꯤꯁꯇꯤꯟ ꯑꯗꯨꯝ ꯇꯧꯋꯦ ꯑꯗꯨ ꯑꯣꯏꯅ ꯑꯗꯨꯝ ꯍꯥꯏꯅ ꯎꯝ ꯌꯥꯝ ꯂꯥꯏꯕꯗꯨꯕꯨ
ꯎꯝ ꯐꯧ ꯊꯥꯕꯁꯨ ꯍꯥꯏꯕ꯭ꯔꯥ
ꯍꯣ ꯊꯥꯕꯅꯤ ꯑꯩꯈꯣꯏꯗꯤ ꯎꯝ ꯑꯗꯨꯝ ꯑ ꯁꯤꯠꯁꯗꯣ ꯑꯗꯨꯝ ꯇꯧꯕꯅꯤ
ꯑꯣ ꯍꯨꯟꯕꯗꯣ
ꯍꯣꯏ
ꯑꯣ ꯑꯣꯏꯔꯣꯝꯗꯗꯤ ꯑꯗꯨꯁꯨ ꯇꯧꯋꯦ ꯑꯗꯨꯒ ꯈꯨꯠꯇ ꯊꯥꯕꯗꯣ
ꯍꯣꯏ
ꯀꯨꯝꯁꯤꯗꯤ ꯑꯩꯈꯣꯏꯒꯤ ꯐꯥꯎꯁꯨ ꯏꯃꯥꯅ ꯑꯗꯨꯝ ꯊꯥꯕꯗꯣ ꯍꯧꯖꯤꯛ ꯅꯪꯅ ꯍꯥꯏꯕ ꯈꯨꯝꯕꯗꯣ ꯀꯃꯥꯏꯅ ꯇꯧꯒꯅꯤ ꯑꯗꯨꯅ ꯁꯝꯕꯗꯣ
ꯎꯝ
ꯁꯣꯔꯠꯀꯠ ꯑꯣꯏꯌꯦꯑꯅ
ꯎꯝ
ꯍꯣꯏ ꯑꯦ ꯍꯥꯏꯗꯤꯦ ꯑꯩꯗꯤ
ꯎꯝ
ꯁꯤꯃ ꯇꯧꯕ ꯍꯩꯌꯦ ꯆꯥꯛ ꯊꯣꯡꯕ ꯄꯦꯡꯕ ꯆꯥ ꯌꯦꯟꯕꯤꯕ ꯁꯤꯡꯖꯨ ꯁꯦꯝꯟꯕꯤꯕ
ꯑ ꯐꯥꯏꯌꯦ ꯑꯗꯨꯅ
ꯅꯨꯡꯊꯤꯟ ꯇꯨꯝꯕ ꯅꯨꯡꯉꯥꯏꯕ꯭ꯔꯣ
ꯑꯁ ꯈꯪꯗꯦꯗ ꯑꯗꯨꯝ ꯋꯥ ꯑꯩꯈꯣꯏꯒꯤ ꯐꯖ
ꯎꯝ
ꯏ ꯏꯅ ꯇꯨꯝꯃꯒꯤꯦꯕꯣ
ꯎꯝ
ꯉꯔꯥꯡꯗꯗꯤ ꯈꯔ ꯉꯟꯅ ꯇꯨꯝꯃꯦ ꯑꯗꯨ ꯑꯣꯏꯔꯁꯨꯨꯝ ꯇꯨꯝꯕꯒꯤ ꯋꯥꯅꯤ ꯑꯗꯨꯝ ꯕꯣꯜ ꯌꯦꯉꯗꯤ ꯊꯦꯡ ꯊ ꯊꯃꯦ
ꯍꯣꯏ
ꯎꯝ
ꯑꯩ ꯉꯁꯤꯗꯤ ꯉꯥꯛꯟꯅ ꯇꯨꯝꯅꯕ ꯇꯧ ꯌꯦꯁ ꯃꯤꯠ ꯌꯥꯔꯦ ꯃꯨꯚꯤ ꯌꯦꯡꯂꯡꯒ ꯗ꯭ꯔꯃꯥ ꯑꯃ ꯌꯦꯡꯂꯡꯒ ꯉꯔꯥꯡ ꯂꯣꯏꯉꯩ ꯐꯥꯁ ꯐꯥꯁ ꯇꯧꯔꯒ ꯍꯥ
ꯑ ꯁꯩꯕ ꯀ
ꯐꯨꯠꯕꯣꯜ ꯌꯦꯡꯉꯦ ꯑꯗꯨꯗ ꯑꯩꯗꯤ ꯑꯩꯈꯣꯏ ꯑꯩꯈꯣꯏꯗꯤ ꯇꯤꯚꯤ ꯂꯩꯇꯦꯕꯀꯣ
ꯑ
ꯃꯊꯛꯇ ꯑꯩꯈꯣꯏ ꯀꯥꯖꯤꯡꯈꯣꯏ ꯌꯥꯝ ꯂꯩꯌꯦꯕ ꯑꯩꯈꯣꯏꯒꯤ ꯊꯝꯃꯒ ꯁꯣꯏꯈ꯭ꯔꯕ ꯑꯗꯨ ꯃꯣꯏꯗ ꯌꯦꯡꯉꯦ ꯑꯗꯣ ꯉꯁꯥꯏ ꯑꯥꯔꯖꯦꯟꯇꯤꯅꯥꯒꯨꯝꯕ ꯑꯇꯣꯞꯄ ꯉꯇ ꯌꯦꯡꯉꯤꯗ
ꯑꯥ ꯆꯔꯁ ꯇꯥꯏꯃꯤꯡ ꯑꯣꯏꯕꯅꯤꯅ ꯉꯁꯤꯗꯤ
ꯍꯣꯏ ꯉꯁꯤꯗꯣ ꯍꯣꯏ
ꯄꯣꯔꯆꯨꯒꯥꯜꯒꯤꯁꯨ ꯂꯩꯕꯅꯦ ꯐꯥꯏꯁꯇ ꯑꯌꯨꯛꯇꯀꯣ
ꯍꯣꯏ ꯗ꯭ꯔꯣ ꯇꯥꯏꯅ ꯇꯥꯏ ꯃꯈꯣꯏ ꯆ꯭ꯔ
ꯍ ꯇ꯭ꯔꯣ ꯑꯣꯏꯔꯕ ꯃꯣꯏꯗꯤ ꯍꯥꯏ ꯆꯕꯅꯤꯅꯀꯣ
ꯍ
ꯑꯩꯈꯣꯏ ꯑꯥꯔꯖꯦꯟꯇꯤꯅꯥꯒꯨꯝꯅꯕ ꯍꯩꯕ ꯑꯣꯏꯔꯗꯤ ꯈꯔ ꯄꯕ ꯅꯪꯅꯤꯗꯅꯥꯕꯨ ꯁꯄꯣꯔꯠ ꯇꯕ꯭ꯔꯣ
ꯃꯦꯁꯤ ꯁꯄꯣꯅꯦꯗꯏ ꯃꯁꯤ ꯑꯄ ꯂ
ꯑꯥ
ꯑꯗꯨꯕꯨ ꯍꯣꯏ ꯑꯇꯣꯞꯄꯁꯨ ꯑꯗꯨꯝ ꯌꯦꯡꯕ ꯅꯨꯡꯉꯥꯏꯕ ꯑꯗꯨꯝ ꯃꯤ ꯈꯔ ꯆꯠꯄ ꯑꯩꯈꯣꯏꯗꯤ ꯑꯗꯨꯝ ꯌꯦꯡꯉꯦ
ꯎꯝ ꯐꯖꯕ ꯍꯧꯔꯅꯤ ꯍꯟꯗꯛꯇꯤ ꯅ ꯑ ꯅꯁꯇꯦ ꯂꯥꯛꯈ꯭ꯔꯕꯅꯤꯅ ꯐꯖꯕ ꯍꯧꯔꯅꯤ
ꯗꯤꯁꯄ꯭ꯂꯦꯗꯨ ꯑꯃꯨꯛ ꯃꯣꯏꯅ ꯂꯧꯔꯗꯤ ꯅꯨꯡꯉꯥꯏꯒꯅꯤ
ꯑ ꯌꯥꯎꯒꯅꯤ ꯑꯁ ꯇꯃ ꯂꯅꯤꯅ
ꯍꯖꯤ ꯣꯜꯖ ꯑꯝꯝꯕ ꯆ ꯀꯅꯥ ꯀꯅꯥ
ꯃꯁꯤꯅꯦ ꯌꯥꯝꯃꯦ ꯃꯤꯁꯤ ꯀꯣ ꯇꯔꯨꯛ ꯆꯥꯟꯈ꯭ꯔꯕ
ꯎꯝ
ꯕꯄꯤ ꯍꯣꯏꯈꯣ ꯃꯔꯤ ꯃꯔꯤ ꯃꯔꯤ ꯆꯂꯦ ꯃꯒꯤ
ꯑꯗꯨꯨꯁꯨ ꯍꯥꯏꯌꯦꯒꯣ ꯑꯗꯨꯗ ꯑꯁꯤꯁꯤꯁꯨ ꯂꯩꯌꯦꯗꯅ ꯃꯥꯁꯨ ꯌꯥꯝ ꯍꯩꯌꯦꯕ ꯃ ꯅꯪꯅ ꯍꯥꯏꯕꯗꯣ
ꯕꯥꯀꯦ
ꯍ
ꯍ ꯅꯁꯨ ꯍꯥꯏꯥꯏꯗ ꯆꯥꯛꯗꯤ ꯊꯣꯡꯉꯕ꯭ꯔꯣ ꯅꯣꯏꯒꯤ
ꯏꯃꯥꯟ ꯊꯣꯛꯣꯡꯌꯦꯡ ꯉꯁꯥꯏ ꯑꯌꯨꯛ ꯇꯒꯤ ꯅꯨꯡꯊꯤꯤꯟ ꯐ ꯅꯥꯕꯒꯤ ꯏꯁꯤꯡ ꯁꯣꯛꯇꯦ ꯑꯩ
ꯑꯣ ꯀꯔꯤ ꯅꯥꯎꯕ꯭ꯔꯣ
ꯐꯤꯚꯔ ꯇꯧꯕꯅꯤꯗ ꯐꯤꯚꯔ ꯃꯤꯠꯇꯣ ꯈꯣꯛ ꯉꯥꯎꯕꯗꯨ ꯐꯖꯅ ꯇꯨꯝꯗ꯭ꯔꯕ ꯉ ꯑꯗ ꯕꯣꯜꯁꯨ ꯌꯦꯡꯅꯤꯡꯕ ꯆꯔꯆ ꯆꯠꯅꯤꯡꯕ ꯑꯗꯨ ꯂꯥꯁꯇ ꯆꯔ ꯆꯠꯈ꯭ꯔꯦ ꯍꯜꯂꯛꯄꯗ ꯆꯥꯛ ꯆꯥꯗꯕꯤꯗ ꯅꯥꯈ꯭ꯔꯦ ꯑꯗꯨꯒꯤ ꯄꯨꯡ ꯑꯅꯤ ꯨꯝꯕꯗ ꯆ ꯆ ꯆ ꯊꯛꯈ꯭ꯔꯒ
ꯎꯝ ꯑꯝ ꯁꯪ ꯍꯥꯎ ꯍꯥꯎꯕ ꯊꯣꯡꯕꯤꯌꯨ ꯍꯥꯏꯔꯅ ꯑꯗꯨꯗꯤ
ꯍꯣꯏ ꯏꯟꯁꯥꯡ ꯍꯥꯎꯕ ꯑꯁꯤꯁꯥꯡꯉꯥꯎꯁꯨ ꯆꯥꯃꯜꯂꯁꯨ ꯇꯜꯂꯗꯕꯗꯤꯔ ꯍꯧꯖꯤꯛꯀꯥꯟꯗꯤꯒꯤ ꯑꯗꯨꯨꯝ ꯂꯧꯔꯒ ꯊꯝꯃꯦ ꯑꯗꯨ ꯑꯩꯗꯤ ꯌꯦꯔꯧ ꯂꯧꯔꯗꯤ ꯑꯗꯨꯝ ꯌꯥꯔ ꯁꯥꯕꯨꯗꯤꯀꯣ ꯌꯥꯝ ꯄꯥꯝꯕ ꯇꯧꯗꯦ ꯌꯦꯔꯨꯝꯗꯦ ꯑꯩꯗꯤ
ꯁꯥꯁꯨ ꯄꯥꯝꯗꯤ ꯄꯥꯝꯃꯦ ꯑꯗꯨꯕꯨꯒꯤ ꯔꯨꯝꯗꯣ ꯆ ꯆꯉꯂ ꯁꯃꯁꯤ ꯏꯃꯥꯅ ꯃꯥꯏꯔꯦꯟ ꯉꯒꯅꯤꯕ ꯑꯌꯨꯛꯇꯣ
ꯎꯝ
ꯑꯣ ꯑꯩꯈꯣꯏ ꯑꯟꯇꯤꯈꯣꯏꯅ ꯄꯤꯔꯛꯑꯦ ꯍꯥꯏꯕ ꯒ꯭ꯔꯤꯟ ꯑꯣꯏꯔꯒ ꯈꯔ ꯅꯧꯔꯒ ꯍꯥꯎꯕ ꯃꯥꯂꯩꯅ ꯊꯥꯎ ꯉꯧꯔꯒꯁꯨ ꯈꯖꯤꯛ ꯉꯛꯇ ꯉꯧꯗꯦꯕ ꯊꯥꯎ ꯈꯛꯇ ꯑꯗꯨꯝ ꯑꯗꯨ ꯂꯩꯕꯒꯤ ꯆꯥꯅꯤꯡꯗꯕ ꯒꯤ ꯆꯥꯗ꯭ꯔꯦ ꯑꯗꯨꯒꯤ
ꯎ ꯑ
ꯀꯥꯡ ꯌꯥꯝ ꯂꯩꯌꯦ ꯅꯣꯏ ꯃꯅꯥ ꯀꯥꯡ ꯂꯩꯗ꯭ꯔꯣ
ꯁ ꯀꯝꯌꯥꯅ ꯁꯤꯗꯗꯤ ꯌꯥꯝ ꯍ ꯑꯃꯁꯨ ꯂꯩꯕꯅꯦ
ꯂꯩꯌꯦ
ꯎ ꯂꯥꯏꯗꯤ ꯂꯥꯛꯄ꯭ꯔꯣ
ꯂꯥꯛꯆꯨ ꯂ
ꯎꯝꯝꯗꯤ ꯔꯤꯒꯨꯂꯔ ꯑꯗꯨꯝ ꯑꯣꯏꯔꯝꯃꯅꯤꯅ
ꯍꯣꯏꯅꯗ
ꯍꯣꯏ ꯑꯁꯤꯗꯗꯤ ꯑꯗꯨꯝ ꯐꯖꯅ ꯂꯥꯛꯑꯦ ꯑꯗꯣ ꯈꯨꯟꯔꯣꯝꯗꯗꯤ
ꯎꯝ
ꯔꯤꯒꯨꯂꯔ ꯇꯧꯖ ꯅꯛ ꯁꯨꯕꯅꯤꯅꯀꯣ ꯅ ꯁꯨꯔꯦꯗꯤ ꯇꯃꯗ
ꯍꯥꯟꯅ ꯍꯥꯟꯅꯗꯤ ꯃꯩꯗꯣ ꯑꯁꯨꯃꯥꯏꯅ ꯇꯧꯔꯝꯃꯦꯕꯀꯣ ꯅꯨꯃꯤꯠ ꯑꯃ ꯂꯥꯡꯉꯒꯗꯤ ꯍꯌꯦꯡ ꯂꯥꯛꯇꯕ ꯍꯧꯖꯤꯛꯄꯨꯗꯤ ꯄ꯭ꯔꯤꯄꯦꯗ ꯇꯧꯈ꯭ꯔꯕꯅꯤꯅ ꯑꯗꯨꯝ ꯄꯦꯛꯗ ꯇꯧꯕꯗꯨ ꯍꯛꯇꯔ ꯆꯠꯄꯗꯣ ꯊꯧꯕꯒꯤꯗ ꯅꯨꯡꯉꯥꯏ ꯑꯗꯨꯒ ꯅꯣꯡꯒꯨꯝꯕ ꯌꯥꯝ ꯀꯟꯗ ꯅꯨꯡꯁꯤꯠꯀꯨꯝꯕ ꯁꯤꯠꯂꯅꯤ
ꯎꯝ ꯎꯝ ꯑꯗꯨ ꯑꯗꯨꯗꯤ ꯅꯣꯡ ꯁꯦꯗꯤ ꯑꯗꯨ
ꯎꯝ